ꯍꯜꯂꯣ
ꯇꯥꯏꯌꯦ
ꯀꯩꯅꯣ ꯇꯧꯕ꯭ꯔꯣ ꯇꯨꯝ ꯍꯧꯒꯠꯇ ꯉꯥꯏꯔꯣ
ꯇꯨꯝ ꯍꯧꯒꯠꯇ ꯉꯥꯏꯔꯤ
ꯋꯥꯛꯀꯤꯡ ꯆꯠꯇ꯭ꯔꯕꯣ ꯅꯪꯕꯣ ꯍꯥꯟꯅꯗꯤ ꯌꯥꯝ ꯆꯠꯂꯝꯗꯥꯏꯅꯦ
ꯑꯁ ꯋꯥꯛꯀꯤꯡ ꯆꯠꯂꯦ ꯑꯗꯨꯒ ꯍꯜꯂꯛꯑꯒ ꯑꯃꯨꯛ ꯉꯥꯏꯍꯥꯛ ꯍꯤꯄꯝꯕꯗꯩꯩ ꯎꯏꯗꯥꯒꯤ ꯂꯩꯔꯝꯃꯕ
ꯑꯣ ꯋꯥꯛꯀꯤꯡ ꯀꯥꯏꯀꯣꯢ ꯆꯠꯂꯨꯔꯕ
ꯑꯥ ꯑꯦꯝ ꯌꯨ ꯃꯅꯨꯡꯗ ꯉꯥꯏꯍꯥꯛ ꯁꯨꯝ ꯄꯨꯡ ꯑꯃꯥ ꯀꯩ ꯑꯃꯥ ꯆꯠꯂꯨꯕꯅꯤꯗ
ꯎꯝ
ꯉꯁꯤ ꯏꯕꯥꯟꯅꯤ ꯊꯕꯛ ꯆꯠꯁꯦ ꯍꯥꯏꯔꯝꯕꯗꯣ
ꯎꯝ
ꯃꯣꯏꯒꯤ ꯑꯩꯒꯤ ꯒꯥꯔꯤꯒꯤ ꯁꯣꯔꯨꯝꯗꯣ ꯑꯗꯨꯅ ꯀꯥꯔꯟ ꯇꯧꯔꯤꯅꯦꯃꯤ
ꯑꯣ ꯑꯣ ꯅꯪꯒꯤ ꯄꯣꯠ ꯂꯥꯛꯑꯥ ꯍꯥꯏꯔꯛꯇꯦ ꯇꯧꯕꯗꯣ ꯍꯥꯏꯔꯛꯑꯕꯣ
ꯑꯥ ꯑꯩꯅꯅꯦ ꯄꯣꯠꯁꯦ ꯀꯔꯝ ꯀꯥꯟꯗ ꯀꯝꯄ꯭ꯂꯦꯟ ꯀ꯭ꯂꯦꯝ ꯇꯧꯔꯝꯒꯦꯗ ꯀꯩꯅꯣꯒꯤ ꯃꯦꯒꯤ ꯗꯦꯠ ꯅꯥꯏꯟꯗ ꯇꯧꯔꯝꯕꯅꯦꯕ
ꯎꯝ
ꯑꯗꯨ ꯃꯣꯏ ꯏꯔꯥꯡ ꯂꯩꯗꯅ ꯂꯝꯕꯤ ꯒꯥꯔꯤ ꯂꯥꯛꯇꯦ ꯇꯧ ꯂꯩꯔꯦ ꯑꯗꯨꯒꯤ ꯃꯇꯨꯡꯗ ꯃꯣꯏꯒꯤ ꯑꯩꯈꯣꯏꯒꯤ ꯏꯟꯁꯇꯥꯒ꯭ꯔꯥꯝ ꯑꯦꯀꯥꯎꯟꯗꯅꯦ ꯃꯣꯏ ꯒꯥꯔꯤ ꯑꯅꯧ ꯂꯣꯟꯁ ꯇꯧꯔꯦ ꯒꯥꯔꯤ ꯂꯥꯛꯑ ꯂꯩꯔꯦꯅ ꯍꯥꯏꯔꯛꯈꯤꯕ ꯍꯥꯏꯇꯥꯔꯦ
ꯎꯝ ꯎꯝ
ꯑꯩꯖꯦ ꯃꯦꯁꯦꯁ ꯊꯥꯔꯝꯃꯦꯕꯀꯣ ꯒꯥꯔꯤ ꯂꯥꯛꯑꯕꯅꯤꯅ ꯑꯩ ꯄꯣꯠꯁꯨ ꯂꯥꯛꯑꯝꯕ ꯌꯥꯔꯦꯅ
ꯎꯝ
ꯃꯣꯏꯖꯦ ꯂꯟꯆꯀꯤ ꯃꯇꯨꯡꯗ ꯏꯟꯐꯣꯔꯝ ꯇꯧꯔꯛꯀꯦ ꯍꯥꯏꯔꯒ ꯁꯨꯛꯍꯥꯏ ꯍꯥꯏꯔꯛꯈꯤꯗ꯭ꯔꯦꯕꯀꯣ ꯑꯉꯥꯡ ꯀꯩꯗꯧꯔꯖꯥꯠꯅꯣꯅꯦ ꯃꯁꯤꯕꯨ ꯂꯥꯛꯇ꯭ꯔꯖꯥꯠꯂꯅꯥ ꯍꯥꯏꯔꯛꯇ꯭ꯔꯤꯖꯤꯅ ꯈꯜꯂꯦꯕꯀꯣ
ꯎꯝ
ꯀꯨꯏꯃꯟꯒ꯭ꯔꯦꯗ ꯃꯣꯏꯅ ꯂꯥꯛꯇꯦꯅꯅ ꯑꯩꯅ ꯉꯥꯔꯥꯡ ꯃꯦꯁꯦꯖ ꯑꯃꯨꯛ ꯊꯥꯖꯤꯟꯕꯅꯦꯕ
ꯑꯣ ꯑꯣ
ꯑꯗꯨ ꯃꯣꯏꯒꯤ ꯍꯦꯠꯇꯣ ꯑꯗꯨꯅ ꯐꯣꯟ ꯇꯧꯔꯛꯑꯦ ꯅꯪꯒꯤꯖꯦ ꯀꯩꯅꯣ ꯅꯍꯥꯟ ꯃꯦꯁꯦꯁ ꯊꯥꯔꯛꯈ꯭ꯔꯥ ꯃꯇꯨꯡꯗ ꯀꯅꯥꯝꯇ ꯐꯣꯟ ꯇꯧꯔꯛꯇ꯭ꯔꯤꯕ꯭ꯔꯥ ꯃꯦꯁꯦꯁꯇꯤ ꯊꯥꯔꯛꯇ꯭ꯔꯤꯕꯅ ꯍꯪꯉꯦꯕꯀꯣ ꯑꯩꯅ ꯀꯅꯥꯝ ꯐꯣꯟ ꯇꯧꯔꯛꯇ꯭ꯔꯦ ꯃꯦꯁꯦꯖꯁꯨ ꯊꯥꯔꯛꯇ꯭ꯔꯤꯅ ꯍꯥꯏꯔꯦ
ꯍꯣꯏ
ꯑꯗꯨ ꯃꯣꯏ ꯍꯦꯠꯇꯨꯅ ꯃꯣꯏ ꯏꯁꯇꯥꯞ ꯑꯃꯥ ꯀꯧꯁꯤꯟꯈ꯭ꯔꯦ ꯅꯣꯏꯁꯤ ꯀꯩꯅꯣ ꯀꯩꯅꯣꯖꯦ ꯀꯁꯇꯃꯔꯖꯤꯒ ꯏꯟꯐꯣꯔꯝ ꯇꯧꯕꯗꯤ ꯀꯅꯥ ꯅꯝꯕꯔꯗ ꯇꯧꯔꯤꯅꯣ ꯀꯁꯇꯃꯔꯖꯤꯅ ꯁꯣꯝꯗ ꯄꯣꯠ ꯂꯥꯛꯇꯦꯅ ꯃꯦꯁꯦꯁ ꯊꯥꯔꯛꯑꯦ ꯅꯣꯏ ꯀꯃꯥꯏꯅ ꯇꯧꯕꯅꯣ ꯈꯣꯠꯄꯅꯣꯅ ꯊꯤꯅ ꯉꯥꯡꯒ꯭ꯔꯦ ꯑꯗꯨꯒꯤ ꯃꯣꯏ ꯏꯁꯇꯥꯞ ꯀꯥꯡꯕꯨꯗꯨꯅ ꯑꯣ ꯁꯥꯔꯒꯤ ꯄꯣꯠꯇꯣ ꯑꯣ ꯂꯥꯛꯑ ꯂꯩꯔꯕꯅꯦ ꯈꯣꯠꯂꯕꯅꯦ ꯀꯣ ꯍꯌꯦꯡ ꯍꯦꯛꯇ ꯂꯥꯛꯄꯤꯔꯣꯅ ꯍꯥꯏ ꯏꯀꯣ ꯑꯗꯣ ꯃꯣꯏꯒꯤ ꯊꯕꯛꯇꯨ ꯌꯦꯡꯉꯨꯅꯦ ꯂꯥꯛꯇꯦ ꯂꯥꯛꯇꯦ ꯁꯨꯝ ꯂꯩꯔꯗꯤ ꯀ꯭ꯂꯦꯝ ꯇꯧꯕꯩ ꯃꯇꯝꯗꯣ ꯍꯦꯟꯒꯤꯗꯣꯏꯅꯦꯕ
ꯃꯥꯅꯦ
ꯕꯦꯔꯥꯅꯦ ꯃꯣꯏꯅꯥ ꯇꯧꯔꯤꯖꯦ
ꯀꯔꯤ ꯄꯣꯠꯅꯣ ꯒꯥꯔꯤꯒꯤ ꯀꯩ ꯄꯥꯔꯠꯂꯣꯕ
ꯑꯩꯒꯤ ꯒꯥꯔꯤꯒꯤꯅꯦ
ꯎꯝ
ꯑꯍꯟꯕ ꯂꯩꯕꯅꯤꯗꯥꯏ ꯑꯩ ꯒꯥꯔꯤꯗꯣ ꯂꯩꯕ ꯆꯍꯤ ꯐꯥꯗ꯭ꯔꯤꯉꯩꯗꯨꯗꯅꯦ ꯏꯟꯖꯤꯟꯒꯤ ꯏꯟꯗꯤꯀꯦꯇꯔꯗ ꯑꯩꯈꯣꯏꯒꯤ ꯍꯧꯖꯤꯛꯇꯤ ꯑ ꯏꯂꯦꯛꯇ꯭ꯔꯣꯅꯤꯛꯁ ꯉꯥꯛꯇ ꯑꯣꯏꯔꯤꯕ ꯒꯥꯔꯤꯖꯦ ꯃꯣꯏ ꯍꯥꯞꯆꯤꯜꯂꯦꯕ ꯌꯥꯝ ꯍꯥꯟꯅꯗꯤ ꯀꯩꯝ ꯌꯥꯎꯔꯝꯗꯦꯗꯅ ꯑꯗꯣ ꯑꯦꯂꯦꯛꯇ꯭ꯔꯣꯅꯤꯛꯁ ꯇꯥ ꯍꯥꯞꯄꯛꯄꯗꯒꯤ ꯄꯥꯔꯠ ꯑꯃꯗ ꯌꯥꯗ꯭ꯔꯦꯅ ꯃꯁꯥ ꯃꯊꯟꯗ ꯁꯦꯟꯁꯔ ꯊꯣꯛꯂꯛꯑꯦꯕ ꯑꯗꯨꯝ ꯃꯣꯏꯅ ꯈꯨꯠꯂꯥꯏ ꯊꯥꯖꯤꯜꯂ ꯌꯦꯡꯍꯟꯕꯀꯣ
ꯎꯝ
ꯈꯨꯠꯂꯥꯏ ꯊꯥꯟꯖꯜꯂꯥ ꯌꯦꯡꯍꯜꯂꯀꯥꯟꯗ ꯑꯥ ꯉꯁꯥꯏꯒꯤ ꯑꯩꯈꯣꯏꯅ ꯒꯥꯔꯤꯒꯤ ꯊꯧꯕ ꯃꯇꯝꯗ ꯑꯣꯛꯁꯤꯖꯦꯟ ꯆꯪꯅꯤꯗꯅ ꯅꯨꯡꯁꯤꯠꯁꯦ ꯉꯥꯛꯇꯪ ꯏꯪꯗꯟꯍꯟ ꯏꯪꯗꯍꯟꯕꯒꯤ ꯑꯥ ꯃꯥꯏ ꯁꯥꯔꯀꯨꯂꯦꯁꯟꯗꯣ ꯕꯦꯛꯀꯤ ꯁꯦꯟꯁꯔ ꯁꯥꯏꯂꯦꯟꯁꯔꯗ ꯄꯥꯟꯕ ꯑꯣꯛꯁꯤꯖꯦꯟ ꯁꯦꯟꯁꯔ ꯑꯃ ꯌꯥꯎꯔꯤꯕꯀꯣ ꯑꯗꯨꯒꯤ ꯑꯣꯛ ꯑꯦꯟ ꯁꯦꯟꯁꯔꯗꯣ
ꯎꯝ
ꯌꯥꯥꯗ꯭ꯔꯦ ꯁꯤꯅꯦꯕ ꯑꯗꯣ ꯑꯩꯅ ꯑꯍꯟꯕ ꯂꯩꯔꯛꯄꯗꯥ ꯉꯥꯏꯔꯤ ꯀꯃꯥꯏꯅ ꯑꯣꯛꯁꯤꯖꯦꯟ ꯁꯦꯟꯁꯔ ꯌꯥꯗꯕꯖꯦ ꯑꯩꯅ ꯀꯩꯅꯣ ꯇꯧꯗꯣꯏꯅꯣ ꯁꯤꯅꯦꯕꯀꯣ ꯑꯦ ꯅꯠꯇꯦ ꯅꯠꯇꯦ ꯃꯣꯏ ꯁꯣꯔꯨꯝꯅ ꯑꯗꯨꯝ ꯁꯤꯟꯒꯗꯕꯅꯤ ꯀ꯭ꯂꯦꯝ ꯇꯧ ꯑ ꯅꯪ ꯑꯗꯨꯝ ꯀ꯭ꯂꯦꯝ ꯇꯧ ꯗꯝꯅꯦ ꯍꯥꯏ ꯑꯗꯨꯗꯤ ꯑꯩ ꯀ꯭ꯂꯦꯝ ꯇꯧꯖꯔꯒꯦ ꯇꯧꯔꯝꯕꯅꯦꯕ
ꯑꯣ
ꯕꯦꯔꯥꯅꯦꯃꯤ ꯑꯍꯟꯕ ꯂꯩꯔꯛꯑꯒ ꯑꯣꯛꯁꯤꯖꯦꯟ ꯁꯦꯟꯇꯔꯖꯨ ꯌꯥꯗ꯭ꯔꯥꯗꯤ ꯒꯥꯔꯤꯗꯨꯕꯨ ꯅꯨꯡꯉꯥꯏꯅ ꯊꯧꯒꯦ ꯍꯥꯏꯕ ꯋꯥꯅꯤ ꯅꯠꯇ꯭ꯔꯥ
ꯃꯥꯅꯦ
ꯃꯣꯏ ꯌꯥꯗꯕꯤꯗ ꯑꯩꯅ ꯀ꯭ꯂꯦꯝ ꯇꯧꯁꯜꯂꯝꯕ ꯑꯗꯨꯒꯥ ꯑꯃ ꯕꯦꯡꯒꯤ ꯀꯥꯡꯒꯨꯅꯅꯦ ꯕꯦꯡꯒꯤ ꯀꯥꯡꯒꯨꯅ ꯀꯃꯥꯏ ꯍꯥꯏꯔꯛꯏ ꯈꯪꯕ꯭ꯔꯥ
ꯎꯝ
ꯑ ꯀꯩꯅꯣꯗꯤ ꯀ꯭ꯂꯦꯝ ꯌꯥꯝ ꯇꯧꯔꯨꯔꯅꯨ ꯀꯩꯅꯣ ꯇꯧꯒꯅꯤ ꯑ ꯀꯩꯅꯣ ꯇꯧꯅꯤ ꯅꯪꯅ ꯁꯤꯟꯕ ꯉꯝꯕ ꯑꯣꯏꯗꯤ ꯀꯣꯛꯁꯤꯟꯗꯣꯛ ꯑꯣꯏꯌꯦ ꯑꯗꯨꯕꯨ ꯍꯥꯏꯕ ꯌꯥꯕ ꯋꯥꯔꯕ
ꯎꯝ ꯃꯣꯏ ꯀꯅꯥꯅ ꯍꯥꯏꯔꯤꯅꯣꯕ
ꯕꯦꯡ ꯀꯥꯡꯒꯨꯗꯨꯅ ꯑꯩꯒꯤ ꯂꯣꯟ ꯂꯧꯒꯤꯕ ꯀꯥꯡꯒꯨꯗꯨꯅ
ꯑꯩ ꯀꯩꯅꯣꯅꯦ ꯃꯣꯏꯖꯨ
ꯑꯈꯣꯏ ꯂꯨꯄꯥ ꯂꯤꯁꯤꯡ ꯑꯃ ꯀꯩꯀꯥ ꯄꯤꯔꯗꯤ ꯁꯤꯜꯂꯒꯦꯕꯨꯀꯣ ꯑꯗꯨꯖꯨ ꯅꯠꯇꯕꯤ ꯂꯨꯄꯥ ꯂꯤꯁꯤꯡ ꯑꯍꯨꯝ ꯃꯔꯤ ꯃꯌꯥ ꯄꯤꯌꯦꯕ ꯍꯧꯖꯤꯛ ꯑꯣꯛꯁꯤꯖꯦꯟ ꯁꯦꯟꯁꯔꯖꯦ ꯎꯝ ꯄꯥꯛ ꯄꯥꯛ ꯌꯥꯗꯕ ꯃꯐꯝꯖꯨ ꯅꯠꯇꯦꯕ ꯃꯣꯏ ꯑꯣꯛꯁꯤꯖꯦꯟ ꯁꯦꯟꯇꯔ ꯁꯦꯟꯁꯔꯖꯦ
ꯎꯝ ꯎꯝ
ꯍꯥꯏꯗꯤ ꯌꯥꯝꯅ ꯏꯁ ꯏꯁꯨ ꯑꯣꯏꯒꯝꯕ ꯄꯥꯠ ꯅꯠꯇꯦꯕ ꯑꯩꯒꯤꯗꯨꯅ ꯀꯃꯥꯏꯅ ꯏꯁꯨ ꯑꯣꯏꯔꯤꯅꯣ ꯈꯪꯗꯕ ꯍꯥꯏꯇꯥꯔꯦ
ꯑꯣ
ꯃꯣꯏ ꯉꯁꯤ ꯄꯨꯡ ꯇꯔꯥꯒ ꯃꯤꯅꯤꯠ ꯅꯤꯐꯨꯝꯉꯥ ꯁꯥꯏꯗ ꯂꯥꯛꯑꯣ ꯍꯥꯏꯖꯤꯜꯂꯦ
ꯑꯁ ꯃꯣꯏꯖꯦ ꯄꯨꯔꯥ ꯕꯦꯔꯥꯅꯤꯗ ꯁꯥꯔꯕꯤꯁꯤꯡ ꯇꯧꯕꯗꯨꯖꯨ ꯏꯟꯊꯤ ꯅꯨꯡꯉꯥꯏ ꯇꯧꯗꯕ꯭ꯔꯥ ꯈꯪꯗꯦꯅꯦ
ꯎꯝ
ꯅꯪꯖꯨ ꯁꯥꯔꯚꯤꯁꯁꯤꯡ ꯀꯌꯥꯔ ꯁꯨꯒ꯭ꯔꯒꯦ ꯑꯅꯤꯔꯛ ꯁꯨꯔꯕꯣ
ꯑꯅꯤꯔꯛ ꯁꯨꯔꯦ ꯑꯍꯥꯟꯕ ꯑꯥ ꯀꯤꯂꯣꯃꯤꯇꯔ ꯆꯧꯉꯥ ꯆꯧꯉꯥ ꯍꯥꯏꯗ꯭ꯔ ꯀꯤꯂꯣꯃꯤꯇꯔ ꯆꯧꯉꯥ ꯊꯧꯔꯀꯥꯟꯗ ꯁꯥꯔꯚꯤꯁꯁꯤꯡ ꯃꯆꯥꯗ ꯂꯩ ꯑꯗꯨꯒ ꯍꯧꯖꯤꯛꯀꯤ ꯑꯃꯨꯛ ꯇꯔꯥ ꯁꯨꯔꯦꯕꯀꯣ ꯁꯥꯔꯕꯤꯁꯁꯤꯡ ꯂꯥꯛꯑꯣ ꯍꯥꯏꯔꯕꯅꯦꯕ
ꯎꯝ ꯃꯉꯥꯒꯤꯗ ꯑꯃꯖꯨ ꯆꯠꯀꯨꯝ ꯇꯧꯗꯥꯏꯅꯦ ꯂꯤꯁꯤꯡꯃꯉꯥ ꯑꯥ ꯑꯗꯣ ꯎꯝ ꯑꯗꯨꯒ ꯅꯪꯒꯤꯖꯦ ꯍꯨꯖꯤꯛ ꯑꯃꯨꯛ ꯁꯔꯚꯤꯁꯁꯤꯡ ꯃꯇꯝꯗꯤ ꯌꯧꯔꯛꯑꯝꯃꯅꯦ
ꯑꯥ ꯌꯧꯔꯦ ꯑꯗꯨꯖꯨ ꯄꯩꯁꯥ ꯀꯌꯥ ꯂꯧꯗꯣꯏꯅꯣ ꯈꯪꯗꯦ ꯁꯥꯔꯕꯤꯁꯤꯡꯒꯤ
ꯎꯝ ꯃꯣꯏ ꯄꯣꯠꯆꯩ ꯆꯪꯕꯗꯨꯏꯒꯤ ꯃꯇꯨꯡ ꯏꯟꯅ ꯂꯧꯗꯣꯏ ꯑꯣꯏꯔꯝꯒꯅꯤ
ꯑꯥ
ꯈꯪꯗꯦꯗ ꯃꯣꯏꯁꯦ ꯐ꯭ꯔꯤ ꯁꯥꯔꯚꯤꯁꯁꯤꯡ ꯍꯥꯏꯔꯒ ꯄꯩꯁꯥꯥꯖꯦ ꯃꯌꯥꯝ ꯃꯌꯥꯝ ꯂꯧ ꯃꯥꯜꯂꯦꯗ
ꯂꯧꯋꯤ ꯃꯣꯏ ꯊꯥꯎꯒꯤ ꯀꯔꯤꯒꯤꯅ ꯀꯩꯅꯣ ꯇꯧꯔꯒ ꯂꯧꯋꯤ
ꯄꯣꯠ ꯆꯩꯩ ꯃꯌꯥꯝ ꯌꯣꯟꯖꯤꯟꯕ ꯃꯥꯜꯂꯦꯕ ꯑꯗꯨꯝ ꯍꯩ ꯆꯪꯗ꯭ꯔꯦꯖꯨ ꯌꯥꯕ ꯎꯝ
ꯃꯣꯏ ꯖꯤ ꯑꯦꯁ ꯇꯤ ꯀꯛꯈ꯭ꯔꯅꯤ ꯑꯗꯨꯒ ꯊꯥꯎꯒꯤ ꯀꯩꯅꯣ ꯇꯧꯒ꯭ꯔꯅꯤ ꯁꯤꯟꯕꯒꯤꯃꯨꯛ ꯂꯧꯒ꯭ꯔꯅꯤ ꯏꯌꯥꯔ ꯐꯤꯜꯇꯔ ꯍꯥꯞꯄ ꯂꯣꯏ ꯂꯧꯒ꯭ꯔꯥꯅꯤ ꯂꯨꯄꯥ ꯂꯤꯁꯤꯡ ꯍꯧꯖꯤꯛ ꯇꯤ ꯍꯦꯟꯒꯠꯂꯝꯃꯅꯤ ꯑꯃꯨꯛ ꯄꯩꯁꯥꯗꯣ
ꯑꯣ ꯑꯣ
ꯏꯔꯥꯡ ꯂꯩꯕꯅꯦ ꯈꯣꯠꯄꯅꯤ ꯀꯥꯏꯅ ꯍꯥꯏꯔꯒ ꯀꯣ ꯄꯩꯁꯥ ꯍꯦꯟꯒꯠꯂꯝꯃꯅꯤ ꯒ꯭ꯌꯥꯟ ꯇꯥꯕ ꯅꯠꯇꯦ
ꯑꯗꯨꯅꯤ ꯕꯤꯔꯥꯅꯤ ꯃꯣꯏ ꯃꯑꯣꯡꯖꯤꯖꯨ ꯍꯥꯏꯗꯤ ꯐꯖꯅ ꯇꯧꯕꯤꯔꯗꯤ ꯈꯔꯁꯨ ꯐꯕ ꯒ꯭ꯌꯥꯟ ꯇꯥꯗꯦꯕ ꯑꯈꯣꯏꯖꯨ ꯃꯣꯏꯁꯦꯡꯗꯕ ꯃꯥꯜꯍꯟꯕꯗꯣ ꯃꯣꯏꯅ
ꯑꯥ
ꯑꯗꯨꯋꯥꯏꯅ ꯑꯗꯨꯝ ꯇꯧꯕ ꯂꯩꯔꯗꯤ ꯀꯥꯏꯗꯩ ꯃꯊꯪ ꯀꯅꯥꯅ ꯂꯩꯅꯤꯡꯗꯣꯏꯅꯣꯃꯤ
ꯑꯗꯨꯅꯦ
ꯁꯥꯔꯚꯤꯁꯇꯨ ꯐꯖꯅ ꯇꯧꯕꯤꯗ꯭ꯔꯗꯤ ꯎꯝ
ꯑꯗꯨꯅꯦ ꯁꯣꯔꯨꯝꯗꯁꯨ ꯂꯩꯔꯤ ꯃꯤꯖꯦ ꯈꯔ ꯊꯥꯛꯑꯕꯀꯣ ꯑꯗꯨꯝ ꯒ꯭ꯌꯥꯟ ꯇꯥꯅ ꯋꯥꯔꯤ ꯁꯥꯟꯅꯕ ꯑꯗ ꯁꯛ ꯇꯥꯛꯈꯠꯄ ꯃꯤꯖꯨ ꯂꯩꯑꯕ
ꯑꯣ ꯈꯔ ꯍꯦꯔꯣ ꯁꯥꯅꯤꯡꯕ ꯑꯣꯏꯔꯝꯒꯅꯤ
ꯎꯝ ꯁꯣꯔꯨꯝꯗ ꯊꯕꯛ ꯇꯧꯕ ꯌꯥꯎꯔꯒ ꯁꯛ ꯇꯥꯛꯀꯠꯇꯨ ꯀꯔꯤꯒꯤꯅꯣ ꯁꯤꯅꯤꯗ ꯃꯣꯏ ꯇꯣꯂꯣꯞ ꯃꯣꯏ ꯇꯣꯂꯣꯞꯇꯨꯕꯨ ꯂꯨꯄꯥ ꯀꯌꯥ ꯐꯪꯉꯝꯗꯣꯔꯤꯒꯦ
ꯍꯣꯏꯅꯦ ꯇꯣꯂꯣꯞꯇꯨꯒꯤ ꯋꯥ ꯇꯣꯛꯈ꯭ꯔꯒꯀꯣ ꯍꯥꯏꯗꯤ ꯃꯣꯏꯗ ꯂꯩꯔꯤꯖꯤꯗꯤ ꯃꯌꯥꯝꯒꯤ ꯁꯔꯚꯤꯁ ꯇꯧꯅꯝꯅꯤꯗꯅ
ꯎꯝ ꯎꯝ ꯑꯗꯨꯒ ꯅꯣꯡ ꯃꯣꯏꯖꯨ ꯑꯩꯒꯤ ꯕꯦꯡ ꯂꯣꯟ ꯊꯤꯕ ꯅꯨꯄꯥꯗꯣ ꯐꯣꯟ ꯁꯨꯛꯄꯥꯏ ꯄꯥꯏꯔꯛꯈꯤ ꯁꯨꯡꯍꯟ ꯍꯜꯂꯛꯈꯤꯗꯕꯅꯦꯃꯤ ꯕꯦꯡ ꯂꯣꯟ ꯊꯤꯖꯦ ꯍꯥꯏꯔꯒ
ꯑꯥ
ꯑꯗꯨꯒ ꯋꯦꯇꯤꯡ ꯑꯗꯨꯝ ꯂꯩꯕꯀꯣ ꯑꯗꯨ ꯐꯣꯟ ꯀꯣꯜꯗꯤ ꯕꯦꯛ ꯁꯨꯡꯇꯧ ꯇꯧꯔꯛꯇꯕ ꯍꯥꯏꯇꯥꯔꯦ ꯑꯩꯅ ꯈꯨꯗꯧ ꯁꯥꯎꯅꯤꯡꯗꯅꯀꯣ ꯍꯦ ꯕ꯭ꯔꯗꯔ ꯅꯪ ꯃꯤꯅ ꯐꯣꯟ ꯇꯧꯔꯛꯏꯖꯦ ꯀꯁꯇꯃꯔꯅ ꯐꯣꯟ ꯇꯧꯔꯛꯏꯁꯦ ꯀꯔꯤꯒꯨꯝꯕ ꯄ꯭ꯔꯣꯕ꯭ꯂꯦꯝ ꯑꯃ ꯂꯩꯔꯅꯤ ꯈꯣꯠꯂꯅꯤ ꯍꯥꯏꯅ ꯈꯟꯗꯕꯤꯗ ꯅꯪ ꯋꯦꯇꯤꯡꯗꯤ ꯂꯩꯅ ꯂꯩꯅ ꯋꯥꯔꯤ ꯑꯗꯨꯝ ꯁꯥꯟꯅ ꯂꯩꯔꯦ ꯅꯪ ꯀꯔꯤꯒꯨꯝꯕ ꯂꯝꯕꯤ ꯂꯝꯂꯥꯡ ꯆꯠꯄꯗ ꯌꯥꯝꯅ ꯅꯨꯡꯉꯥꯏꯇꯕ ꯈꯨꯗꯣꯡꯊꯤꯕ ꯌꯥꯝꯅ ꯂꯥꯛꯀꯅꯤ ꯀꯣ ꯑꯩꯅ ꯑꯗꯨꯝ ꯃꯦꯁꯦꯖ ꯃꯥꯟꯅ ꯊꯥꯔꯕ꯭ꯔꯣ ꯂꯣꯟ ꯑꯝꯇ ꯊꯤꯖꯒꯦ ꯃꯇꯝ ꯍꯦꯟꯕꯤꯕ ꯑꯩ ꯍꯥꯏꯖꯔꯤꯅꯦꯕꯀꯣ
ꯎꯝ
ꯀ ꯍꯜꯂꯛꯈꯤꯗꯕꯅꯦ ꯑꯩꯁꯨꯦ ꯁꯥꯎꯅꯤꯡꯉꯦꯕꯀꯣ ꯑꯗꯨꯒ ꯑꯩꯒꯤ ꯊꯦꯛꯏꯕ ꯅꯨꯄꯥꯁꯦ ꯗꯤ ꯃꯥ ꯀꯩꯅꯣ ꯇꯧ ꯂꯩꯈ꯭ꯔꯦꯕ ꯃꯆꯥꯅꯨꯄꯥ ꯆꯨꯔꯥ ꯈꯨꯨꯔꯛꯅ ꯊꯕꯛ ꯈꯔꯁꯤ ꯂꯩꯈ꯭ꯔꯦꯕꯀꯣ ꯃꯍꯥꯛꯀ ꯂꯩꯃꯤꯟꯅꯕ ꯑꯃꯗꯁꯨ ꯑꯗꯨ ꯐ ꯑꯃꯗꯁꯨ ꯂꯣꯟꯊꯤ ꯍꯥꯏꯌꯦꯕ ꯃꯣꯏꯒꯤꯗꯤ ꯇꯤꯝꯗꯤ ꯆꯞ ꯆꯃꯅꯕꯤꯅ ꯑꯗꯨꯗ ꯅꯪ ꯀꯁꯇꯃꯔꯗ ꯑꯗꯨꯃꯥꯏꯅ ꯀꯩꯅꯣ ꯄꯤꯈꯤꯕ ꯌꯥꯎꯔꯤꯕ꯭ꯔꯥ ꯈ‌ꯣꯠꯄ ꯅꯪꯒꯤꯗꯣ ꯅꯦꯛꯂꯦꯛꯁ ꯆꯥꯕ ꯃꯥꯜꯂꯤꯦ ꯁꯣꯝꯗ ꯀꯂꯤ ꯁꯅꯝ ꯊꯣꯛꯏꯦꯅ ꯈꯪꯗ꯭ꯔꯁꯨ ꯈꯣꯠꯇ꯭ꯔꯁꯨꯅꯦꯀꯣ ꯑꯩꯅ ꯅꯪ ꯅꯪ ꯍꯧꯖꯤꯛ ꯂꯝꯕꯤ ꯂꯝꯉꯥꯡ ꯆꯠꯄꯗ ꯕꯣ ꯐꯔꯛ ꯌꯥꯝ ꯇꯥꯔꯛꯄ ꯥꯛꯀꯅꯤ ꯅꯨꯡꯉꯥꯏꯔꯣꯏ ꯁꯤꯅꯦꯕ ꯑꯩꯅ ꯍꯥꯏꯖꯅꯤꯡꯁꯦ ꯍ‌ꯣꯏ ꯍ‌ꯣꯏ ꯃꯥꯗꯨ ꯀꯤꯔ ꯃꯥꯜꯂꯦ ꯕ꯭ꯔ‌ꯣ ꯑꯩ ꯁ‌ꯣꯝꯗ ꯍꯛꯆꯥꯡ ꯅꯨꯡꯉꯥꯏꯇꯅ ꯈꯣꯠꯇꯅ ꯂꯩꯔꯨ ꯈꯣꯠꯂꯨꯕꯅꯦ ꯍꯌ‌ꯦꯡꯃꯨꯛ ꯁꯣꯏꯗꯅ ꯀꯩꯅꯣ ꯇꯧꯖꯔꯛꯑꯒꯦ ꯀꯩꯅꯣ ꯊꯤꯔꯁꯤ ꯈꯣꯠꯂꯁꯤ ꯍꯥꯏꯔꯒ ꯍꯥꯏꯔꯛꯑꯦ ꯃꯁꯤꯗꯤ ꯀꯩꯅꯣ ꯇꯧꯔꯤꯁꯦ ꯍꯌꯦꯡ ꯁꯣꯏꯗꯅꯁꯨ ꯗꯦꯠꯁꯨ ꯈꯤꯇꯪ ꯅꯣꯡ ꯅꯤꯅꯤ ꯋꯥꯠꯂꯤꯕꯅꯤ ꯌꯥꯅꯤ ꯍꯥꯏꯔꯦꯀꯣ ꯍꯣꯏ ꯑꯗꯣ ꯐꯖꯅ ꯃꯤꯅ ꯀꯩ ꯇꯧꯔꯤꯒꯦ ꯀꯩ ꯇꯧꯔꯤꯒꯦ ꯁꯤꯕꯨ ꯁꯥꯎꯒꯅꯨ ꯈꯣꯠꯀꯅꯨ ꯑ ꯍꯛꯆꯥꯡ ꯅꯨꯡꯉꯥꯏꯇ ꯇꯧꯔꯃꯤ ꯃꯥꯅ ꯁꯣꯏꯗꯅꯄꯤ ꯋꯥꯔꯤ ꯀꯟꯅ ꯁꯥꯟꯅ ꯂꯩꯕ ꯈꯪꯗꯦꯕ ꯎ ꯑꯗꯨꯒ ꯍꯥꯏꯕ ꯅꯣꯡꯉꯥꯜ ꯑꯃ ꯁꯥꯥꯡꯗꯨꯅ ꯐꯣꯟ ꯇꯧꯔꯛꯑꯦ
ꯍꯣꯏ
ꯑꯗ‌ꯣ ꯊꯤ
ꯍꯧꯖꯤꯛꯀꯥꯟꯁꯦ ꯈꯔ ꯞ ꯇꯧꯗ꯭ꯔꯗꯤ ꯌꯥꯗ꯭ꯔꯦꯅꯦ ꯑꯃꯁꯨ ꯉꯥꯏꯔꯦ ꯑꯃꯁꯨ ꯉꯥꯏꯔꯦ ꯙꯞ ꯍꯦꯛꯇ ꯌꯥꯎꯗ꯭ꯔꯗꯤ ꯌꯥꯗ꯭ꯔꯦꯕ ꯃꯤꯁꯤꯡꯁꯦ
ꯑꯗꯨꯗꯤ ꯃꯣꯏꯅ ꯇꯧꯔꯤꯕꯗꯨ ꯅꯦꯆꯔꯗꯨꯗꯤ ꯐꯖꯗ꯭ꯔ‌ꯦ ꯍꯥꯏꯕꯩ ꯋꯥꯅꯤꯗ
ꯑꯗꯨꯅꯦ ꯑꯗꯨꯝ ꯊꯃꯣꯏ ꯁꯦꯡꯅ ꯇꯧꯕꯤꯒꯗꯕꯗꯣ ꯑꯗꯨꯝ ꯃꯤꯅ ꯈꯔ ꯀꯦꯔꯤ ꯀꯦꯔꯤ ꯇꯛꯂꯛꯄ ꯉꯥꯏ ꯂꯩꯕꯇꯥꯏꯞ ꯇꯧꯋꯦꯕ
ꯎꯝ
ꯑꯣꯐꯤꯁꯇꯁꯨ ꯉꯥꯏꯔꯦ ꯑꯃꯗꯁꯨ ꯉꯥꯏꯔꯦ
ꯑꯁ ꯃꯅꯤꯄꯨꯔꯒꯤ ꯑꯣꯐꯤꯁ ꯑꯩꯈꯣꯏꯅ ꯗꯤ ꯁꯤꯗꯒ ꯆꯠꯂꯨꯨꯔ ꯅꯠꯇ꯭ꯔꯒꯅ ꯑꯦꯁ ꯗꯤ ꯁꯤꯗꯒ ꯆꯠꯂꯨꯔꯀꯣ ꯑꯁ ꯃꯊꯣꯡ ꯌꯥꯝ ꯆꯥꯗꯕꯅꯦꯕ ꯃꯣꯏꯅ ꯁꯛꯀ ꯇꯥꯛꯈꯠꯂꯛꯇ꯭ꯔꯣ
ꯇꯍꯂꯤꯃꯤꯅꯦ ꯀꯅꯥꯅꯕꯨ ꯗꯤꯁꯤꯕꯨ ꯇꯣꯛꯈ꯭ꯔꯣ ꯑꯗꯨꯒ ꯆꯨꯝꯅꯒꯤ ꯀꯣꯂꯦꯖꯇꯐꯥꯎꯗ ꯑꯗꯨꯝ ꯇꯧꯔꯤꯁꯤꯅꯦ ꯀꯣꯂ‌ꯦꯖꯁꯨꯅꯤ ꯃꯁꯤꯗꯩꯗꯀ‌ꯣ
ꯑ‌ꯣ
ꯀꯣꯂꯦꯁ ꯀꯣꯂꯦꯁ ꯌꯦꯡꯧꯅꯦ ꯍꯧꯖꯤꯛꯁꯦ ꯏꯁꯨ ꯌꯥꯝ ꯊꯣꯛꯏꯌꯦ ꯑꯉꯥꯡꯒꯤ ꯏꯁꯇꯣꯛꯁꯤꯡꯗ ꯀꯃꯥꯏꯅ ꯇꯧ ꯑꯉꯥꯡꯁ ꯇꯝꯃꯝꯃꯤꯗꯅꯀꯣ ꯃꯣꯏ ꯑꯗꯒꯤ ꯍꯧꯖꯤꯛꯇꯤ ꯇ꯭ꯔꯥꯟꯁꯐꯥꯔ ꯁꯥꯔꯗꯤꯕꯤꯒꯦꯠ ꯂꯧꯕꯗꯅꯦ
ꯑꯥ
ꯑ ꯑꯉꯥꯡꯖꯤꯡꯁꯤꯒꯤ ꯑꯄꯔ ꯑꯥꯏꯗꯤꯅ ꯑꯃ ꯂꯩꯃꯜꯂꯦ
ꯂꯩꯕꯅꯦ ꯅ ꯑꯣꯖꯤꯛ ꯍꯥꯞꯄꯕꯅꯦ ꯂꯣꯏꯅ
ꯑꯥ ꯑꯗꯨꯒꯤ ꯑꯥꯏꯗꯤꯖꯤꯡꯖꯦ ꯄꯤꯊꯣꯛꯎ ꯌꯥ ꯈꯣꯠꯇꯕꯤ ꯌꯥꯝ ꯇꯧꯔ ꯃꯥꯜꯂꯦ
ꯑꯣ
ꯁ꯭ꯀꯨꯜ ꯑꯇꯣꯞꯄꯗ ꯍꯣꯡꯖꯔꯒꯦ ꯍꯥꯏꯕꯗꯀꯣ ꯑꯗꯨꯒ ꯁꯥꯔꯗꯤꯕꯤꯒꯦꯠ ꯂꯧ ꯂꯥꯛꯄꯗ ꯄꯩꯁꯥ ꯁꯤ ꯄꯤꯌꯨ ꯁꯤꯄꯤꯌꯨ ꯀꯥꯏꯅꯀꯣ
ꯎꯝ
ꯇꯧ ꯃꯥꯜꯂꯦ
ꯑꯣ ꯇꯣꯛꯍꯟꯗꯅꯕ ꯎꯝ
ꯑꯗꯨ ꯑꯩꯅ ꯑꯗꯨ ꯐꯣꯟ ꯇꯧꯔꯦ ꯃꯣꯏ ꯄ꯭ꯔꯤꯟꯁꯤꯄꯥꯜ ꯄꯥꯏꯍꯜꯂꯣꯅ ꯃꯣꯏ ꯀ꯭ꯂꯥꯛꯇꯤ ꯄꯥꯏꯔꯛꯑꯦꯕꯀꯣ ꯀꯔꯤꯒꯤꯅꯣ ꯑꯥ ꯄ꯭ꯔꯤꯟꯁꯤꯄꯥꯜ ꯂꯩꯇꯕ꯭ꯔꯥ ꯁꯤꯅꯦꯕꯀꯣ ꯄ꯭ꯔꯤꯟꯁꯤꯄꯥꯜꯗꯣ ꯂꯥꯛꯈ꯭ꯔꯦ ꯑꯗꯨꯗꯤ ꯄ꯭ꯔꯤꯟꯁꯤꯄꯥꯜ ꯅꯝꯕꯔ ꯑꯃ ꯄꯤꯌꯣ ꯍꯥꯏꯕ ꯑꯗꯨ ꯄ꯭ꯔꯤꯟꯁꯤꯄꯥꯜ ꯅꯝꯕꯔꯗꯨ ꯑꯩꯉꯣꯟꯗꯗꯤ ꯌꯥꯎꯗ꯭ꯔꯦ ꯁꯤꯅꯦꯕ ꯀꯣ
ꯎꯝ
ꯑꯗꯨ ꯀꯔꯤꯅꯣ ꯄ꯭ꯔꯤꯟꯁꯤꯄꯥꯜ ꯅꯝꯕꯔ ꯌꯥꯎꯗ꯭ꯔꯦ ꯍꯥꯏꯗꯤ ꯁ꯭ꯀꯨꯜ ꯑꯃ ꯄꯨꯃꯤꯟꯅꯔꯒ ꯄ꯭ꯔꯤꯟꯁꯤꯄꯥꯜ ꯅꯝꯕꯔ ꯂꯩꯅꯗ꯭ꯔꯤꯁꯤ ꯀꯃꯥꯏꯅ ꯏ ꯄꯥꯎ ꯐꯥꯎꯗꯣꯛ ꯐꯥꯎꯖꯤꯟ ꯇꯧꯔꯤꯅꯣ ꯍꯪꯕ ꯑꯗꯨꯝ ꯑꯣꯐꯤꯁꯀꯤ ꯅꯝꯕꯔꯗ ꯇꯧꯋꯤ ꯑꯗꯣ ꯄ꯭ꯔꯤꯁꯤꯄꯥꯜ ꯂꯩ ꯂꯩꯇꯕꯅꯤꯅ ꯑꯩ ꯀꯩꯅꯣꯝ ꯍꯥꯏꯒꯦ ꯍꯥꯏꯔꯦꯕꯀꯣ ꯀꯔꯤ ꯃꯔꯝꯒꯤꯅꯣ ꯑꯉꯥꯡ ꯁ꯭ꯀꯨꯜ ꯁꯥꯔꯗꯤꯕꯤꯒꯦꯠ ꯁ꯭ꯀꯨꯜ ꯍꯣꯡꯒꯦ ꯍꯥꯏꯕꯗ ꯁꯥꯔꯗꯤꯕꯤꯒꯦꯠ ꯂꯧꯕꯗ ꯄꯩꯁꯥ ꯂꯧꯔꯤ ꯃꯔꯝꯁꯤ ꯀꯔꯤꯒꯤꯅꯣ ꯍꯪꯕ ꯃꯣꯏ ꯑꯦꯃꯤꯁꯟꯗ ꯇꯧꯔꯤ ꯃꯐꯝ ꯆꯥꯅ ꯊꯥꯒꯤ ꯐꯤ ꯊꯤꯔꯤ ꯁꯤꯗꯩ ꯍꯦꯟꯅ ꯁꯤꯗ ꯅꯣꯏ ꯑꯦꯗꯃꯤꯁꯟ ꯂꯧꯒꯦ ꯍꯥꯏ ꯄꯩꯁꯥ ꯑꯥ ꯁꯥꯔꯗꯤꯕꯤꯒꯦꯠ ꯂꯧꯕꯒꯤ ꯄꯩꯁꯥ ꯂꯧꯒꯦ ꯍꯥꯏꯁꯤ ꯀꯔꯤꯒꯤꯅꯣ ꯑꯗꯨꯒꯤ ꯅꯣꯂꯦꯖ ꯂꯩꯇ꯭ꯔꯤ ꯅꯣꯏ ꯁ꯭ꯀꯨꯜꯗꯒꯤ ꯁꯨꯃꯥꯏꯅ ꯑꯣꯐꯤꯁꯇꯒꯤ ꯍꯥꯏꯔꯤꯑꯦ ꯅꯣꯂꯦꯖ ꯂꯩꯇꯦ ꯍꯥꯏꯔꯤꯁꯦ ꯀꯔꯤ ꯃꯔꯝꯒꯤꯅꯣ ꯁꯤꯅꯦꯕꯀꯣ ꯑꯗꯣ ꯑꯉꯥꯡꯗꯨꯒꯤ ꯃꯃꯤꯡ ꯃꯊꯥ ꯑꯝꯇ ꯍꯥꯏꯕꯤꯔꯛꯑꯣꯕ ꯀ ꯍꯥꯏꯔꯛꯑꯦꯕꯀꯣ
ꯑꯥ
ꯑꯩ ꯃꯃꯤꯡ ꯃꯊꯥ ꯈꯪꯗꯦ ꯃꯤ ꯑꯃ ꯂꯥꯛꯀꯅꯤ ꯄꯩꯁꯥ ꯂꯧꯗꯕꯤꯗ ꯁꯥꯔꯗꯤꯕꯤꯒꯦꯠ ꯄꯤꯒꯣ ꯍꯥꯏꯕ ꯎꯝ ꯍꯣꯏ ꯍꯣꯏ ꯁꯥꯔ ꯇꯧꯖꯔꯒꯦ ꯍꯥꯏꯔ ꯊꯝꯒ꯭ꯔꯦꯕꯀꯣ ꯑꯩ ꯑꯣꯔꯒꯅꯥꯏꯖꯦꯁꯟꯗꯩ ꯐꯣꯟ ꯇꯧꯔꯛꯄꯅꯤ ꯅꯣꯏ ꯑꯗꯨꯃꯥꯏꯅ ꯂꯥꯛꯑꯗꯤ ꯅꯣꯏ ꯁ꯭ꯀꯨꯜ ꯀꯨꯜꯗꯣ ꯍꯧꯖꯤꯛ ꯂꯥꯛꯑꯒ ꯀꯩꯅꯣ ꯇꯧꯔꯥ ꯑꯩꯈꯣꯏ ꯆꯦꯛ ꯇꯧꯔꯣꯔꯥ ꯀꯃꯥꯏ ꯀꯃꯥꯏ ꯆꯠꯊꯔꯤ ꯍꯥꯏꯕꯁꯦ ꯂꯥꯛꯎꯔꯅ ꯍꯥꯏꯕꯀꯣ ꯁꯥꯔ ꯃꯤꯗꯣ ꯊꯥꯕꯤꯔꯛꯑꯣ ꯑꯈꯣꯏ ꯑꯗꯨꯝ ꯆꯦꯛ ꯇꯧꯔꯒꯦ ꯑꯗꯨꯒ ꯑꯩ ꯑꯗꯨꯝ ꯁꯔꯗꯤꯕꯤꯒꯦꯠ ꯄꯤꯖꯔꯛꯑꯒꯦꯅ ꯍꯥꯏꯔ ꯐꯣꯟ ꯃꯇꯨꯡ ꯆꯥꯗꯕ ꯀꯅꯥ ꯀꯅꯥꯒꯨꯝꯕ ꯈꯪꯖꯗꯕ ꯃꯃꯥ ꯃꯄꯥ ꯑꯃꯗꯗꯤꯀꯣ ꯃꯣꯏꯖꯦ ꯃꯣꯏꯅꯀꯣ ꯄꯩꯁꯥ